ꯍꯂꯣ ꯑꯣ ꯑꯣ ꯕꯨ ꯁꯒꯕꯨꯎ
ꯀꯔꯤꯅꯣꯅꯦꯅ ꯆꯤꯅꯥ ꯆꯤꯅꯇꯔ ꯍꯦ
ꯀꯩꯅꯣ ꯇꯧꯁꯦ ꯀꯥꯟꯗꯦ ꯇꯨꯞꯃꯒꯣꯂꯕ
ꯇꯨꯝꯕ ꯍꯧꯒꯂꯦ ꯣꯜ ꯣꯜ ꯌꯦꯡꯉꯤ
ꯑ
ꯑ ꯌꯦꯡꯉ ꯁꯤꯡꯗꯔ ꯍꯥꯏꯕꯣ ꯀꯩꯅꯣꯐꯧꯅꯦꯅꯦ ꯌꯦꯡꯒꯦ ꯇꯧꯔꯤꯁꯦ ꯄꯨꯡ ꯕꯥꯔꯣ ꯃꯈꯥꯏ ꯃꯔꯕꯥꯔꯣ ꯃꯈꯥꯏꯕꯨ ꯇꯨꯝꯗꯕꯩ ꯉꯥꯏꯔꯦ ꯈꯕ꯭ꯔꯥ ꯄꯨꯡ ꯑꯃ ꯃꯈꯥꯏꯒꯤ ꯕꯣꯜꯅꯦꯕ ꯀꯩꯅꯣꯒ ꯅꯦꯃꯥꯔꯣꯏꯒ ꯍꯂꯥꯟ ꯅꯣꯏ ꯁꯥꯟꯅꯗꯣꯏꯅꯦꯕ ꯕ꯭ꯔꯥꯖꯤꯜꯒ ꯀꯩꯅꯣꯒ ꯅꯣꯔꯋꯦꯒ ꯉꯥꯏꯔꯦ ꯉꯥꯏꯔꯦ ꯉꯥꯏꯔꯦ ꯑꯗꯨꯒ ꯁꯨꯡꯇꯝꯗꯁꯨ ꯉꯥꯏꯔꯦ ꯑꯗꯨꯒ ꯅꯥꯕꯠ ꯄꯨꯡ ꯑꯃ ꯇꯥꯔ ꯑꯃ ꯇꯥꯔꯦꯕꯀꯣ ꯉꯍꯥꯛ ꯇꯨꯝꯈꯤꯒ ꯌꯦꯅ ꯇꯨꯝꯃꯦ ꯑꯦꯂꯥꯝꯒ ꯊꯝꯃꯒ ꯑꯁ ꯑꯔꯝ ꯊꯝꯕꯒ ꯍꯧꯒꯇ꯭ꯔꯦ ꯑꯗꯨꯝ ꯇꯨꯝꯗꯔꯤꯨ ꯑꯗꯨꯒ ꯅꯣꯡꯉꯥꯜꯂꯒ ꯌꯦꯡꯉꯦ ꯅꯣꯡꯉꯥꯜꯂꯒ ꯒꯨꯒꯜꯗ ꯆꯪꯉ ꯌꯦꯡꯉꯦ ꯑꯗꯨꯒ ꯅꯃꯥꯏ ꯍꯜꯂꯛ ꯀꯩꯅꯣ ꯍꯣꯏ ꯀꯥ ꯂꯩꯃꯤꯅꯦꯕꯅꯕ ꯅꯣꯔꯤ ꯑꯣꯏꯅ ꯀꯥ ꯂꯩꯃꯤꯅꯦ ꯑꯣꯏꯣꯏ ꯃꯤ ꯍꯍꯂꯅ ꯑꯣꯏꯣꯏ ꯀꯥꯂꯦꯃꯦ
ꯖꯤ ꯂꯩ
ꯕꯖꯜ ꯌꯥꯎꯔꯦ ꯕ꯭ꯔꯥꯖꯤꯜꯗꯣ ꯕ꯭ꯔꯥꯖꯤꯜꯗꯣ ꯄꯦꯅꯥꯜꯇꯤ ꯑꯅꯤ ꯐꯪꯉꯤꯅꯦꯕ ꯄꯦꯅꯥꯜꯇꯤ ꯑꯅꯤ ꯐꯪꯉꯤꯅꯦꯕ ꯑꯍꯥꯟꯕ ꯄꯦꯅꯥꯜꯇꯤꯗꯨꯅ ꯍꯩ ꯑꯃ ꯊꯥꯗꯣꯔꯛꯑꯦ ꯑ ꯀꯥꯎꯔꯦ ꯆꯥꯍꯧꯗ꯭ꯔꯦ ꯑꯗꯨꯒ ꯑꯔꯣꯏꯕ ꯀꯥꯎꯕ ꯄꯦꯅꯥ ꯑꯗꯨꯗꯤ ꯅꯦꯃꯥꯟꯅ ꯀꯥꯎꯋꯦꯕꯀꯣ ꯅꯦꯃꯥꯟꯅꯀꯥꯎꯗꯤ ꯀꯤꯞꯄꯔꯒꯗꯤ ꯉꯥꯎꯔꯤꯅꯤꯕ ꯕꯣꯜꯗꯣ ꯑꯗꯨꯝ ꯌꯦꯡꯉꯒ ꯂꯩꯕꯤꯗ ꯆꯠ ꯂꯦꯞꯄꯒ ꯀꯤꯞꯄꯔ ꯉꯥꯎꯍꯟꯕꯤꯗꯣ ꯃꯦꯟꯃꯥꯔꯒꯤ ꯑꯣꯧꯁꯥꯗ ꯂꯩꯦ ꯑꯗꯨ ꯆꯥꯟꯦ ꯇ ꯀꯔꯦ
ꯆ ꯑꯗꯣ ꯍꯂꯥꯟꯣꯏꯒꯤꯗꯤꯀꯣ ꯕꯣꯟꯁꯦ ꯑꯗꯨꯝ ꯐꯖꯩꯑꯕ ꯑꯗꯨꯣꯅꯦꯃꯥꯒꯤ ꯑꯗ ꯑꯃꯨꯛ ꯀꯩꯅꯣ ꯐꯖꯕ ꯑꯁ ꯑꯅꯤꯃꯛ ꯃꯥꯅ ꯀꯥꯎꯈꯤꯗꯤ ꯍꯥꯏꯗꯅ ꯃꯥꯅ ꯀꯩꯅꯣ ꯃꯥꯅ ꯈꯜꯂꯤꯣ ꯀꯩꯅꯣ ꯑꯩꯗꯤ ꯕ꯭ꯔꯥꯖꯤꯟꯁꯦ ꯐꯥꯏꯅꯜ ꯆꯪꯉꯦꯅ ꯂꯩꯕꯅꯦ
ꯍꯊꯤꯟꯗꯗꯦ ꯑꯍꯝꯕꯒꯤ ꯄꯦꯅꯥꯜꯇꯤꯗꯨꯗꯤ ꯅꯦꯃꯥꯔ ꯊꯣꯛꯂꯛꯇ꯭ꯔꯤꯕ
ꯑ
ꯑꯗꯨꯒ ꯑꯔꯣꯏꯕꯗꯨꯗꯤ ꯅꯦꯃꯥ ꯊꯣꯛꯂꯛꯄ ꯅꯦꯃꯥ ꯊꯣꯛꯂꯛꯑꯗꯤꯅꯦꯃꯥꯅ ꯀꯥꯎꯔ ꯀꯩꯅ ꯕꯔꯖꯟ ꯕꯔꯖꯨꯟꯅ ꯉꯝꯖꯟꯖꯔꯔꯤ ꯀꯩꯅꯣ
ꯁ ꯅꯦꯃꯥꯟ ꯊꯣꯛꯂꯛꯀꯥꯟꯗ ꯕꯣꯟ ꯈꯨꯐꯖꯗꯤ ꯂꯣꯏꯔꯦ ꯄ ꯖ ꯄꯤꯕꯤꯅꯦ ꯐꯖꯅ ꯊꯥꯗꯕꯤꯅꯦ ꯄꯥꯁꯦ ꯖꯞ ꯖꯞ ꯗꯞ ꯖꯞ ꯂꯥꯎꯅ ꯃꯣꯏ ꯆꯥꯅꯁꯦꯕ ꯂꯅꯤ
ꯃꯤ ꯀꯌꯥ ꯕꯣꯟ ꯀꯌꯥ ꯀꯌꯥ ꯆꯠꯂꯦ ꯑꯅꯤ ꯑꯃꯗ ꯀꯥꯏꯔꯕ
ꯑꯅꯤ ꯃꯗ ꯀꯥꯥꯛꯕꯤꯅꯤꯅꯦ
ꯎꯝ ꯑꯁꯅꯕ ꯕꯖꯤꯂꯖꯤꯦ ꯍꯂꯥꯟꯣꯏꯁꯦ ꯍꯂꯥꯟꯣꯏꯁꯦ ꯑꯩ ꯍꯂꯥꯟꯁꯦ ꯌꯥꯕꯗꯤ ꯌꯥꯏꯕ ꯌꯦꯡꯕ ꯑꯁ ꯕꯣꯣꯟ ꯅꯨꯡ ꯋꯥꯠꯅꯤꯅꯥꯕ ꯑꯩꯅ ꯄꯥꯄ ꯉꯥꯛꯇꯅꯤꯅꯥꯕ
ꯍꯣꯔꯦꯟꯗꯤ ꯆꯦꯈꯥꯏꯕꯤꯅꯦ
ꯃꯥꯅꯤꯅꯦ ꯍꯂꯤꯅ ꯀꯩ ꯀꯥꯏꯦ
ꯑꯣꯔꯗꯤ ꯔꯣꯅꯥꯜꯗꯣ ꯀ ꯔꯣꯅꯥꯜꯗꯣ ꯀ ꯏꯁꯄꯦꯟ ꯀ ꯄꯣꯇꯨꯒꯜ ꯥꯏꯔ ꯑꯣꯏꯔꯣꯅꯥꯗꯣ ꯀꯁꯀꯤꯟ ꯀ
ꯑꯗꯣ ꯏꯁꯄꯦꯟꯒꯤ ꯄꯣꯠꯇꯨꯀꯟꯗꯤꯦ ꯔꯣꯕꯥꯥꯟꯗꯣ ꯌꯥꯎꯗꯦꯕ ꯔꯣꯨꯔꯥꯟꯗꯣ ꯈꯛꯇꯅꯦꯕ ꯄꯣꯠꯇꯨꯀꯟꯒꯤ ꯁꯥꯟꯅꯔꯤꯁꯤ ꯅꯠꯇ꯭ꯔꯣ
ꯔꯣꯅꯥꯜꯗꯣ ꯁꯥꯟꯤ ꯔꯣꯅꯥꯜꯗꯣ ꯁꯥꯟꯤ ꯔꯣꯅꯥꯜꯗꯣ ꯅ ꯑ ꯂ ꯅ ꯃ ꯂꯩꯅꯤꯉ ꯅꯨꯄꯥ ꯑꯃ ꯂꯤꯍꯎ ꯂꯤꯍꯥꯎ ꯂꯤꯌꯥꯎ ꯀꯧꯕ ꯑꯃ ꯂꯩꯌꯦꯕ ꯑꯃꯥ ꯁꯝꯒꯁꯦ ꯑꯩꯈꯣꯏꯒꯤ ꯅꯦꯄꯣꯅ ꯀꯥꯏꯕ ꯗꯦꯠꯂꯣꯛ ꯇꯧ ꯊꯠꯄꯤꯗꯣ
ꯍꯣꯏꯅꯦ ꯍꯣꯏꯅꯦ ꯅ ꯀꯥꯏ
ꯝ ꯂꯩꯔꯤꯕ ꯏꯁ ꯃꯥꯅ ꯊꯥꯗꯕ ꯕꯣꯜ ꯈꯨꯊꯥꯗꯕꯁꯤꯗꯤ ꯑꯃꯉꯛ ꯐꯖ ꯐꯖ ꯊꯥꯗꯕꯤꯅꯤ ꯑꯗꯨꯁꯨ
ꯐꯖꯔꯗꯤ ꯄꯣꯟꯠꯁꯤꯟꯒꯦ ꯍꯥꯏꯕꯅꯦ ꯅꯠꯇ꯭ꯔꯣ
ꯔꯣꯅꯥꯜꯗꯣ ꯄꯥ ꯁꯨꯝ ꯄꯤꯕꯤꯗꯦꯃꯤꯕ ꯕ꯭ꯔꯨꯅꯣ ꯐꯔꯅꯥꯟꯗꯦꯁꯅ ꯑꯃ ꯌꯥꯎꯋꯦꯕ ꯈꯕ꯭ꯔꯥ ꯍꯩꯕ ꯌꯥꯝ ꯁꯥꯕ ꯍꯩꯕ ꯌꯥꯝ ꯁꯥꯕ ꯍꯩꯗꯤ ꯍꯩꯕꯀꯣ ꯀ꯭ꯂꯞꯇ ꯁꯥꯟꯅꯕꯗꯤ ꯍꯩꯌꯦꯕꯀꯣ ꯋꯥꯔꯜ ꯀꯞꯇꯅ ꯌꯥꯔꯛꯇꯕ
ꯍꯣꯏꯅꯦ ꯀꯦꯔꯤ ꯇꯧꯊꯔ ꯀꯦꯔꯤ ꯇꯧꯔ ꯃꯥꯡꯍꯟꯕ ꯍꯥꯏꯇꯥꯔꯦꯅꯦ
ꯅ ꯀꯦ ꯇꯧ ꯃꯥꯡꯍꯟ ꯅꯠꯇꯦ ꯀꯦ ꯇꯧ ꯃꯥꯡꯍꯟ ꯅꯠꯇꯦ ꯗꯤꯒꯣ ꯃꯅꯨꯡꯗ ꯗꯤꯒꯣ ꯃꯅꯨꯡꯗꯕ ꯄꯨꯁꯜꯂꯛꯑꯅꯤꯅ ꯃꯤꯅ ꯋꯥꯅ ꯑꯗꯨꯒ ꯃꯥꯅ ꯏꯕꯨꯡꯉꯣ ꯐꯤꯜ ꯌꯥꯌꯥꯏꯗꯨ ꯆꯠꯂꯒ ꯄꯨꯊꯣꯛꯈꯤꯗꯨꯅꯤ ꯃꯤꯒꯣꯕꯅꯃꯤ ꯆꯒ ꯐꯤꯕꯤ ꯌꯥꯗꯕꯨ ꯄꯨꯊꯣꯛꯇꯣꯏ ꯃꯥꯅ ꯅ
ꯎꯝ ꯃꯥꯅꯤ ꯈꯣꯏꯗꯧ ꯁꯧꯒꯠꯄꯤꯗꯕ ꯑꯃ ꯑꯩꯈꯣꯏꯅ
ꯀꯔꯕ
ꯎꯝ
ꯑꯗꯨꯒꯤ ꯃꯥꯁꯦ ꯃꯃꯥꯡꯒꯤ ꯀꯩꯅꯣꯒ ꯄꯣꯔꯇꯨꯒꯜꯒ ꯃꯣꯏ ꯃꯣꯗ꯭ꯔꯤꯛ ꯑꯣꯏꯒ ꯇꯥꯕꯗꯣ ꯁꯤ ꯀꯁꯤꯒꯦ ꯇꯥ ꯑꯗꯨꯣ ꯑꯗꯨꯗ ꯕ꯭ꯔꯨꯅꯣꯁꯦ ꯕ꯭ꯔꯨꯅꯣꯁꯦ ꯁꯤꯟꯗꯣꯛꯈꯤꯕꯀꯣ ꯍꯣꯏ ꯏꯟꯕꯗꯤ ꯀꯩꯅꯣꯅꯤ ꯅꯥ ꯍꯔꯥꯎꯕꯗꯤ ꯏꯅꯦ ꯏꯕ ꯕꯨꯅꯣꯁꯤꯅꯦ ꯈꯤꯕꯗꯨꯗ ꯑꯁ ꯑꯗꯨꯗꯗꯤ ꯌꯣ ꯅꯍꯥꯟ ꯑ ꯔꯣꯅꯥꯜꯗꯣꯁꯨ ꯁꯤꯗꯣꯦ ꯍꯦ
ꯔꯥꯟꯗꯗ ꯀꯩ
ꯅꯥꯥꯗ ꯑꯗꯨꯝ ꯁꯤꯟꯗꯣꯛꯄꯤꯅꯤ ꯀꯩꯅꯣ ꯂꯣꯏ ꯁꯤꯟꯗꯣꯛꯄ ꯍꯥꯏꯗꯤꯦ ꯅꯠꯇꯦ ꯗ꯭ꯔꯣ ꯆꯠꯂ ꯂꯩꯕ ꯄꯣꯠꯇꯣ
ꯑꯝ
ꯗ꯭ꯔꯣ ꯗ꯭ꯔꯦꯕ ꯂꯩꯖꯩ ꯋꯥꯟ ꯋꯥꯟꯗ ꯂꯩꯕ ꯑꯗꯒꯤꯗꯤ ꯅꯍꯥ ꯉꯥꯛꯇ ꯊꯥꯗꯣꯔꯦ ꯅꯍꯥꯛ ꯊꯥꯗꯣꯛꯄꯒ ꯂꯤꯌꯥꯎꯗꯣ ꯂꯤꯌꯥꯎꯗꯣ ꯑꯗꯨꯅ ꯄꯥꯁ ꯑꯗꯨ ꯅꯥꯟ ꯊꯥꯗꯔꯛꯑꯦ ꯒꯣꯂꯤ ꯃꯌꯥꯗꯨꯗ ꯑꯗꯨꯒ ꯍꯦ ꯍꯦꯠꯇ ꯇꯧꯔ ꯆꯥꯅꯤꯡꯉꯦ
ꯍꯣꯏꯅꯦ ꯑꯁꯤꯅ ꯑꯃꯨꯛ ꯄꯦꯟꯒ ꯔꯗ ꯂꯩꯔꯦ ꯑꯗꯒꯤꯗꯤ ꯀꯩꯅꯣ ꯃꯣꯏ ꯀꯪꯉꯏ ꯀꯪꯉ ꯇꯥꯗꯂ
ꯑꯔꯖꯦꯟꯇꯤꯅꯥ ꯀꯥꯡꯕꯨꯒꯤꯗꯤ ꯂꯣꯏꯔꯝꯃꯅꯤ
ꯎꯝ
ꯈꯪꯗꯦ ꯀꯔꯝ ꯀꯥꯟꯅ ꯇꯥꯗꯅ ꯉꯗꯦ ꯍꯧꯖꯤꯛ ꯍꯧꯖꯤꯛ ꯇꯧꯔꯤꯌꯦ ꯃꯦꯛꯁꯤꯀꯣꯒ ꯏꯪꯂꯦꯟꯒ
ꯎꯝ ꯄꯥꯏꯅꯦ
ꯐ ꯑ ꯀꯩꯅꯣ ꯆꯪꯗꯣꯏ ꯃꯥꯜꯂꯦꯗ ꯏꯪꯂꯦꯟ ꯆꯪꯗꯣꯏ ꯃꯥꯜꯂꯦꯕ ꯑꯅꯤ ꯑꯍꯨꯝꯗ ꯂꯩꯌꯦꯕ ꯄꯦꯅꯥꯜꯇꯤ ꯐꯖꯅ ꯐꯪꯉꯤꯅꯕꯒꯤꯕꯨ ꯄꯦꯅꯥꯜꯇꯤ ꯄꯨꯔ ꯀꯥꯎꯅꯩꯕ ꯍꯟꯗꯛꯤꯕꯨ ꯄꯦꯅꯥꯜꯇꯤ ꯄꯨꯔ ꯀꯥꯎꯅꯕ ꯏꯪꯅꯦꯦ ꯁꯨ ꯀꯥꯎꯏꯤꯗꯒꯤ ꯃꯦꯛꯁꯤꯀꯣꯒꯤꯁꯨ ꯐꯖꯅ ꯀꯥꯎꯅꯩꯅ ꯄꯦꯅꯥꯜꯇꯤꯁꯤ
ꯎꯝ ꯈꯪꯗꯦꯕꯣ ꯑꯗꯨꯩ ꯃꯇꯥꯡꯁꯦ ꯕꯣꯜ ꯅꯨꯡꯒ ꯑꯝꯇ ꯌꯦꯡꯗ꯭ꯔꯤꯅꯤꯅ ꯒ꯭ꯌꯥꯟ ꯃꯟꯒ ꯑꯝꯇ ꯇꯥꯗ꯭ꯔꯤꯅ ꯐꯣꯟꯣꯟꯁꯦ ꯌꯦꯡꯗꯤ ꯌꯦ ꯌꯦꯡꯉꯣ ꯍꯌꯦꯡ ꯐꯥꯏꯅꯦꯜ ꯅꯨꯃꯤꯠꯇꯨꯗꯤ ꯍꯥꯏꯗꯤꯗꯤ ꯌꯦꯡꯗꯦꯗ ꯐꯥꯏꯅꯦꯜ ꯅꯣꯏ ꯀꯩꯅꯣ ꯇꯤꯚꯤ ꯄꯨꯁꯟ ꯅꯠꯇ꯭ꯔꯥ
ꯐꯥꯏꯅꯦꯜ ꯐꯥꯏꯅꯜ ꯑ ꯄꯨꯆꯧꯗ ꯆꯠꯂ ꯌꯦꯡꯉꯨꯁꯤꯔꯣ
ꯌꯥꯏ ꯃꯤ ꯅꯑꯅ ꯀꯥꯄꯦ ꯑꯃꯦ
ꯇꯥꯦ ꯆꯂ ꯌꯦꯡꯒꯒꯅꯣ ꯐꯅꯤ
ꯑꯥ ꯑꯥ ꯐꯤꯅꯥꯟ ꯅꯨꯃꯤꯠꯇꯣꯗꯤ ꯅꯍꯥꯟꯅ ꯒ꯭ꯌꯥꯟ ꯇꯥꯅ ꯐꯖꯅ ꯐꯝꯃꯒ ꯆꯥ ꯊꯛꯛꯇꯅ ꯇꯥꯎꯑꯒ ꯌꯥꯗ ꯌꯦ ꯋꯗ ꯃꯤ ꯂꯥꯎꯅ ꯑꯥ ꯃꯤ ꯂꯥꯎꯅꯒꯗꯕ ꯃꯌꯥꯝꯗꯣ ꯎꯒ ꯇꯧ ꯍꯥꯏ
ꯃꯥꯕꯥꯄꯦ ꯍꫭꯏ ꯉꯗꯤꯅꯥꯄꯥꯥꯏ ꯃꯥ ꯕꯥꯄꯣꯏ ꯊꯝꯃꯤꯅꯥꯥꯏ
ꯑꯁꯃ ꯋꯥꯄꯦ ꯑꯁ ꯀꯩꯅꯣꯅꯦꯃꯦ ꯍꯧꯖꯤꯛ ꯇꯧꯗꯁꯦ ꯑꯇꯥ ꯑꯇꯥꯕ ꯑꯣꯄꯣꯖꯤꯠꯅꯦ ꯑꯣꯄꯣꯅꯤꯌꯟꯅ ꯂꯩꯅꯗꯣꯏꯁꯦ ꯃꯔꯝꯗꯤ ꯑꯩꯈꯣꯏꯒꯤ ꯀꯩꯅꯣꯁꯦ ꯑꯩꯈꯣꯏꯅ ꯌꯥꯗꯦꯗꯅ ꯄꯥꯝꯅꯗ ꯑꯗꯨꯅ
ꯑꯥ
ꯑꯗꯨꯅ ꯐꯦꯟꯈꯩꯁꯦ ꯇꯥꯛ ꯇꯛꯅ ꯊꯣꯛꯅꯁꯤꯥ ꯂꯥꯎꯊꯠꯅꯒꯗꯣꯏ ꯑꯗꯨꯋꯥꯏ
ꯇꯥꯡ ꯀꯨꯟꯗ ꯇꯔꯥꯃꯥꯄꯜꯗ ꯀꯔꯤꯝꯨꯛ ꯑꯣꯏꯕꯅꯤ ꯐꯥꯏꯅꯦꯜꯗꯣ ꯍꯟꯗꯛꯀꯤ ꯐꯥꯏꯅꯜꯗꯣ ꯇꯥꯡ ꯀꯨꯟꯗꯔꯥ ꯇꯔꯥꯄꯟꯗ ꯀꯩꯝ ꯑꯣꯏꯕꯅꯦꯕ
ꯎꯝ ꯄꯔꯝꯔꯣ ꯇ ꯀꯔꯥꯝꯕꯟꯒꯤ ꯑꯗꯨ ꯀꯨꯏꯗ꯭ꯔꯣꯅꯤ ꯀꯩꯅꯣ ꯑꯩꯈꯣꯏ ꯀꯥ ꯃꯇꯨꯡ ꯀꯩꯀꯩꯗ ꯑꯗꯨꯝ ꯑꯣꯏꯔ ꯇꯧꯅꯣ ꯅꯠꯇ꯭ꯔꯣ
ꯊꯃꯣꯔꯦꯗ
ꯈꯪꯍꯧꯔꯥꯔꯣꯏꯗ ꯖꯔ ꯆꯠꯈꯔꯅꯤꯕꯇꯥꯕꯃꯦ
ꯎꯝ ꯑꯩꯁꯤꯡ ꯆꯊꯋꯦ ꯀꯣꯂꯦꯖ ꯆꯠꯀꯦꯅ ꯉꯁꯤꯗꯤ ꯈꯔꯅ ꯆꯥꯊꯣꯛꯎꯔꯦ
ꯎꯝ ꯆ ꯄꯨꯖꯥꯗꯣ ꯐꯩ ꯐꯩ ꯑꯍꯤꯡꯗꯨꯣ ꯊꯦꯡ ꯇꯨꯝꯕꯅꯤꯅ ꯇꯨꯝꯁꯤꯠꯀ ꯐꯥꯗꯗꯤ ꯇꯧꯗ꯭ꯔꯣ
ꯇꯧꯗꯦꯗ
ꯎꯝ ꯑꯍꯤꯡ ꯊꯤꯡ ꯇꯧꯃꯤ ꯌꯥꯗꯦ ꯐꯥꯇꯤꯟ ꯏ ꯁꯥꯥꯖ
ꯑꯗꯨꯝ ꯅꯨꯡꯇꯤꯒꯤ ꯄꯨꯡ ꯃꯉꯥ ꯃꯉꯥꯗ ꯑꯗꯨꯝ ꯊꯕꯛꯇꯗꯤ ꯍꯧꯒꯠꯈꯤꯕꯅꯕꯀꯣ ꯑꯗꯨꯝ ꯊꯨꯝꯁꯤ ꯐꯥꯏꯌꯦꯕ ꯏꯁꯥꯝꯝ ꯊꯨꯝꯁꯤ ꯐꯥꯗꯕꯤꯗꯣ ꯅꯣꯡ ꯐꯥꯗꯣꯛ ꯀꯦꯡꯕꯒꯤ
ꯍ ꯏꯁꯥꯗꯗꯤ ꯁꯣꯛꯇꯣꯏꯅꯤꯅꯗ ꯁꯣꯏꯗ꯭ꯔꯥ ꯃꯌꯥꯝꯗꯤ ꯑꯣ ꯅꯣꯡ ꯈꯛꯇꯗꯤ ꯌꯥꯏ ꯑꯗꯣ ꯅꯨꯡꯇꯤ ꯇꯥꯎꯗꯤ ꯁꯣꯛꯇꯣꯏꯅꯦ ꯃꯔꯝꯗꯤ ꯑꯩꯈꯣꯏꯒꯤ ꯅꯣꯡꯃꯩ ꯇꯨꯝꯕꯩ ꯆꯥꯡꯁꯦ ꯁꯚꯦꯟꯗꯩꯅ ꯅꯥꯏꯟꯐꯧ ꯇꯨꯝꯃꯣ ꯍꯥꯏꯇꯥꯔꯦ
ꯀ ꯃꯅꯤ ꯁꯕꯤꯗꯅ ꯆꯍꯤ ꯇꯔꯥꯃꯥꯄꯜꯒꯤ ꯃꯊꯛ ꯄꯨ ꯃꯊꯛꯇꯤ ꯁꯥꯕꯦꯟ ꯇꯨꯝꯕ ꯌꯥꯏꯕ ꯑꯗꯣ ꯁꯥꯕꯦꯜꯁꯦ ꯇꯣꯏꯅ ꯁꯨꯝ ꯇꯨꯝꯃꯗꯤ ꯌꯥꯗꯦꯕ ꯁꯚꯦꯟꯁꯦ ꯅꯤꯄꯜꯗꯤ ꯀꯝꯄꯜꯁꯔꯤꯅꯦꯕ ꯑꯗꯨꯒ
ꯍꯣꯏ ꯍ ꯍꯣꯏ
ꯅꯠꯇꯦ ꯑꯗꯨꯒ ꯅꯥꯏꯟ ꯑꯋꯥꯔꯗꯨꯅ ꯁꯥꯟꯅꯕ ꯅꯣꯏ ꯅꯣꯏ ꯁꯥꯟꯅꯕ ꯀꯥꯡꯕꯨ ꯅꯣꯏꯒꯤ ꯍꯔꯕ ꯔꯖꯤ ꯀꯨꯃꯥꯄꯟ ꯇꯨꯒꯔꯤ ꯑꯇꯩ ꯅꯁꯥ ꯌꯥꯝ ꯊꯣꯛꯀꯅꯤ
ꯎꯝ ꯑꯗꯣ ꯄꯨꯡ ꯃꯥꯄꯟ ꯍꯥꯏꯁꯦ ꯑꯩꯈꯣꯏꯒꯤ ꯑꯌꯨꯛꯒꯤꯟ ꯄꯥꯑꯒ ꯑꯗꯨꯝ ꯇꯨꯝ ꯌꯥꯏ ꯅꯨꯃꯤꯗꯥꯡꯒ ꯅꯨꯅꯨꯡꯗꯤ
ꯗꯦ ꯆꯔ ꯀꯔꯥꯏ ꯀꯅꯥ ꯍꯥꯏꯕ ꯑꯌꯨꯛ ꯄꯥ ꯑꯌꯨꯛ ꯅꯨꯡꯖꯤꯟ ꯄꯄꯥꯗꯨꯅ ꯅꯨꯃꯤꯗꯥꯡꯗ ꯗꯥꯏꯦ ꯐꯨꯜ ꯔꯦꯁ ꯇꯧꯕꯗꯨꯣꯏꯅꯦ ꯍꯥꯏꯁꯦ
ꯄꯨꯡ ꯃꯥꯄꯟꯗ ꯑꯩ ꯇꯧꯗꯨꯅꯦꯕ
ꯑ ꯅꯪ ꯅꯨꯃꯤꯗꯥꯡ ꯅꯪ ꯑꯍꯤꯡꯗꯣ ꯄꯨꯡ ꯑꯍꯨꯝ ꯈꯛꯇꯃꯨ ꯑꯗꯨꯒ ꯑꯌꯨꯛ ꯅꯨꯡꯊꯤꯟꯗꯨꯗ ꯑꯔꯦꯝꯕ ꯑꯔꯦꯝꯕ ꯄꯨꯡꯗꯨ ꯍꯥꯞꯆꯤꯜꯂꯨ ꯅꯨꯃꯤꯠꯇꯣ ꯀꯩꯗꯧꯒꯤꯉꯨ ꯅꯁꯥꯔꯤ ꯌꯥꯝ ꯅꯝꯁꯤꯜꯂꯒ ꯏꯅꯨꯡ ꯅꯨꯡꯉꯥꯏꯇꯕꯤ ꯌꯥꯝ ꯂꯩꯃꯤꯅꯤ ꯂꯩꯇ꯭ꯔꯥꯅꯦ ꯑꯗꯨꯅꯦ ꯅꯨꯃꯤꯗꯥꯡꯗ ꯅꯨꯃꯤꯗꯥꯡ ꯗꯥꯏꯔꯦꯛ ꯐꯔꯨꯔꯦ ꯇꯧꯕꯗꯨꯅꯦꯕ
ꯎꯝꯁ ꯑꯗꯨ ꯑꯩ ꯈꯟꯕ ꯑꯃ ꯂꯩꯕ ꯑꯩꯅ ꯈꯜꯂꯤꯁꯦ ꯋꯥꯈꯜꯁꯤꯅ ꯍꯥꯟꯅ ꯈꯜꯂꯤꯁꯤꯅ ꯀꯃꯥꯏꯅ ꯍꯥꯏ ꯀꯥꯟꯗ ꯑꯩꯈꯣꯏ ꯑꯌꯨꯛꯁꯤꯗ ꯄꯨꯡ ꯀꯩꯒꯨꯝꯕ ꯅꯪꯗꯅ ꯇꯔꯦꯠꯇꯣꯃꯗꯤ ꯑꯅꯤ ꯑꯍꯨꯝꯁꯤꯅ ꯑꯩꯈꯣꯏ ꯅꯨꯡꯊꯤꯟꯗ ꯅꯨꯡꯊꯤꯟꯗ ꯇꯨꯝꯃꯒ ꯍꯥꯞꯆꯤꯜꯂꯒ ꯌꯥꯔꯅꯤ ꯄ ꯆꯉꯒ ꯁꯨꯔꯤꯁꯤꯅꯦꯩꯅ ꯈꯜꯂꯤꯁ ꯋꯥꯈꯜꯁꯤꯗ
ꯑꯗꯨ ꯌꯥꯗꯦ ꯑꯗꯨ ꯌꯥꯗꯦ ꯑꯩꯁꯨ ꯑꯗꯨ ꯍꯥꯟꯅ ꯈꯜꯂꯝꯃꯤ ꯑꯗꯨ ꯍꯥꯟꯅ ꯈꯜꯂꯝꯃꯤ ꯑꯗꯨ ꯀꯣꯟꯅ ꯁꯨꯝ ꯈꯪꯉꯛꯅꯤ ꯇꯞ ꯇꯞꯅꯤ
ꯀꯂꯦꯟꯗꯗꯤ ꯄꯨꯝ ꯃꯥꯄꯟ ꯇꯨꯝꯕꯁꯦ ꯀꯌꯥ ꯐꯪꯗꯦꯕ ꯃꯔꯝꯗꯤ ꯊꯤꯗꯣꯛꯑꯗꯅ ꯑꯩꯈꯣꯏ ꯍꯧꯖꯤꯛ ꯄꯨꯡ ꯅꯤꯄꯥꯟꯗ ꯇꯨꯝꯕ ꯌꯥꯕꯅꯦ ꯀꯨꯟꯊ꯭ꯔꯥ ꯇꯥꯝꯊꯣꯏꯕꯥꯥꯎ ꯑꯃ ꯑꯅꯤ ꯑꯍꯨꯝ ꯃꯔꯤ
ꯇꯨꯝꯕ ꯌꯥꯗ ꯃꯤꯗꯨꯅꯅꯥ ꯑꯣꯏꯕ ꯦ ꯑꯩꯈꯣꯏꯗꯤ ꯅꯤꯄꯥꯥꯟꯗꯨꯗꯤ ꯆꯥꯛ ꯇꯣꯛꯑꯦ ꯣꯡꯃꯥꯏ ꯅꯨꯡꯃꯥꯏ ꯆ ꯉꯟꯟ ꯆ ꯃꯤ ꯅꯤꯄꯥꯥꯟ ꯅꯤꯄꯥꯥꯟ ꯃ ꯈꯥꯏ ꯇꯝꯇꯥꯏ ꯣ
ꯆꯥꯛ ꯑꯗꯨꯝ ꯇꯞ ꯇꯧ ꯂꯩꯅ ꯄꯨꯡ ꯃꯥꯄꯟ ꯆꯥꯛ ꯊꯣꯛꯄꯗ ꯄꯨꯡꯄ ꯃꯅꯤꯍꯦꯂꯦ ꯇꯨꯝꯕ ꯌꯥꯗꯦ ꯎꯟ ꯇ ꯇꯥꯔꯦ ꯇꯔꯥꯥꯁꯩ ꯇꯨꯝꯃꯗꯦ ꯃꯥꯊꯣꯏ ꯅꯤꯊꯣꯏ ꯑꯃ ꯑꯅꯤ ꯑꯍꯨꯝ ꯃꯗꯤ ꯃꯔꯤ ꯌꯥ ꯄꯨꯡ ꯇꯔꯨꯛꯀ ꯄꯨꯡ ꯇꯔꯦꯠ ꯐꯥꯗꯕꯤꯗꯨꯝꯅꯦꯕ
ꯆꯔ
ꯎꯝ ꯌꯥꯗꯦꯕ ꯏꯁꯥ ꯑꯩꯅ ꯈꯜꯂꯤ ꯋꯥꯈꯟꯗꯣ ꯅꯤꯡꯕ ꯊꯨꯡꯗꯕꯅꯤꯅ ꯇꯨꯝꯕꯁꯨ ꯌꯥꯔ ꯃꯤꯠꯈ꯭ꯔꯗꯤ ꯏꯁꯥ ꯁꯥꯒꯠꯂꯒ ꯒꯌꯥꯟ ꯑꯣꯏꯅ ꯇꯥꯔꯦ ꯑꯗꯨꯗꯤ ꯃꯊꯣꯡ ꯃꯍꯪꯗꯕꯤ ꯊꯕꯛ ꯑꯃ ꯇꯧꯅꯤꯡꯗꯕꯤ ꯍꯅꯦ ꯑꯗꯨꯟ ꯇꯧ ꯑꯅ ꯑꯅ ꯑꯇꯣꯞꯄꯕ ꯊꯝꯖꯦ ꯑꯩꯅ ꯍꯥꯏꯕꯗ ꯍꯪꯉꯤꯗ ꯑꯇꯣꯞꯄ ꯃꯇꯝꯗꯤ ꯀꯔꯤꯝ ꯁꯪꯗꯦ ꯇꯨꯝꯕ ꯆꯥꯕ ꯇꯨꯝꯕ ꯆꯥꯕ ꯇꯧꯋꯦ ꯍꯥꯏꯗꯅ ꯍꯣꯏ ꯊꯣꯡꯛꯒꯗꯤ ꯁꯥꯕꯨꯗꯤ ꯌꯥꯎꯋꯦꯕꯀꯣ ꯑꯗꯨꯁꯨ ꯃꯤꯅꯤꯠ ꯑꯃꯅꯤ ꯑꯃꯅꯤꯒꯤ ꯋꯥꯅꯦꯕ ꯅꯠꯇꯗꯤ ꯑꯗꯨꯝ ꯅꯨꯃꯤꯗꯥꯡꯒꯨꯝꯕ ꯀꯔꯤ ꯑꯃ ꯑꯐꯕ ꯇꯥꯎ ꯑꯃ ꯑꯗꯨꯝ ꯇꯨꯡꯈꯤꯕ ꯅꯠꯇ꯭ꯔꯦ ꯁꯥꯎꯅꯤꯡꯉꯦꯕ ꯑꯩꯈꯣꯏꯇꯧ ꯁꯨꯝ ꯁꯥꯎꯒꯠꯂꯛꯀꯅꯤ ꯃꯤ ꯑꯃ ꯋꯥꯔꯗꯤ ꯃꯤꯁꯦ ꯁꯥꯎꯅꯤꯡꯉꯦꯗꯅ ꯁꯥꯎꯅꯤꯡꯗ꯭ꯔꯥ ꯃꯤ ꯉꯥꯡꯁꯛꯄꯤ ꯇꯥꯅꯤꯡꯗꯕꯤꯗꯣ ꯑꯗꯨꯃꯥꯏꯅ ꯇꯧꯋꯦꯕ ꯑꯗꯨꯅ ꯐꯖꯅ ꯍꯥꯏꯈ꯭ꯔꯅꯤ ꯑꯗꯨꯗ ꯇꯔꯅ ꯇꯧꯔ ꯐꯂꯣ ꯍꯥꯏꯦ ꯑꯗꯨꯅ ꯇꯧꯋ ꯇꯞꯅ ꯆꯥꯒꯅꯤꯅ ꯥꯎꯅꯠꯇꯦ ꯎꯝ ꯇꯨꯝꯕ ꯆꯥꯕꯤ ꯇꯨꯝꯕ ꯆꯥꯕꯤ
ꯗ ꯃꯁꯥꯜ
ꯆꯠꯊꯣꯛꯑꯣ ꯆꯠꯊꯣꯛꯑꯣ ꯀꯩꯅꯣ ꯐꯖꯅ ꯇꯧꯊꯣꯛꯑꯣ ꯇꯨꯝꯕ ꯆꯥꯕ ꯅꯪ ꯁꯥꯡ ꯉ ꯑꯌꯨ ꯕꯣꯟꯗꯨꯅ ꯌꯥꯕ ꯅꯠꯇꯦ
ꯌꯦ ꯌꯦ ꯄꯝ ꯄ ꯀ ꯋꯥꯅꯤ ꯅꯨꯡꯉꯥꯏꯅꯨꯡꯉꯥꯏꯇ ꯌꯦꯡꯕ ꯌꯥꯅꯤꯅꯦ ꯂꯣꯏꯅ ꯌꯦꯡꯗꯦꯅꯦ ꯂꯣꯏꯅꯤꯡ ꯉꯥꯄꯣꯟꯟꯗ ꯀꯥꯗꯦ ꯃꯤꯠ ꯅꯨꯡꯁꯤ ꯂꯣꯏ ꯁꯣꯛꯇꯅꯨ ꯆꯔ
ꯎ ꯃꯥꯅꯦꯦ ꯑꯗꯨ ꯑꯗꯨꯝ ꯌꯦꯡꯖꯔ ꯂꯩꯕꯁꯦ ꯌꯥꯝ ꯅꯨꯡꯉꯥꯏꯇꯦꯕ ꯑꯗꯨ ꯐꯔꯦ ꯐꯔꯦ ꯏꯇꯥꯎ ꯑꯗꯨꯗꯤ ꯒ꯭ꯌꯥꯟ ꯇꯥꯅ ꯍꯦꯛ ꯂꯩꯖꯔꯣ
ꯇꯥꯗ꯭ꯔꯣ
ꯀꯥꯏ ꯑꯩ ꯑꯩ ꯑꯩꯃꯨꯛ ꯇꯧꯔꯛꯀꯦ ꯌꯥꯕ꯭ꯔꯥ ꯉꯥꯏꯕꯣ
ꯍꯥꯈꯣ ꯑꯩ ꯍꯥꯏꯒꯦ
ꯄꯩꯅꯣ
ꯍꯦ ꯈꯣꯗꯕꯅ ꯇꯣ
ꯇꯥꯏ
ꯑꯣ ꯑꯣ ꯑꯈꯣ ꯑꯈꯣ ꯑꯩꯀꯂꯒꯦ
ꯀꯂꯣ ꯀꯣꯂꯣ ꯇꯥꯔꯦ ꯍꯦꯔꯣ